ꯍꯜꯂꯣ! ꯇꯥꯃꯣ!
ꯍꯤꯏ ꯆꯦ ꯑꯥꯎ ꯇꯥꯏ - ꯇꯥꯏ
ꯎꯝ ꯑꯥ ꯇꯥꯃꯣ ꯑꯩꯖꯦ ꯉꯁꯤꯖꯦ ꯇꯥꯃꯣ ꯆꯥꯛ ꯏꯁꯤꯡ ꯆꯥꯕꯤꯔꯕꯣ
ꯆꯥꯗ꯭ꯔꯤꯕꯣ ꯆꯦꯆꯦ ꯆꯦꯆꯦ ꯃꯆꯥꯗꯤ ꯀꯩꯗꯧꯔꯝꯃꯤꯅꯣ
ꯑꯗꯣ ꯑꯁ ꯑꯩꯖꯦ ꯉꯁꯤꯖꯦ ꯊꯋꯥꯏꯖꯦ ꯏꯅꯨꯡ ꯅꯨꯡꯉꯥꯏꯇꯗꯅ ꯂꯩꯔꯝꯃꯤꯅꯤ ꯅꯦ ꯑꯗꯨꯒꯤ
ꯀꯩꯗꯧꯔꯒꯦꯅꯦ ꯋꯥꯔꯤ ꯈꯔ ꯂꯤꯔꯧꯗꯅ ꯑꯈꯣꯏꯖꯨ ꯇꯥꯕ ꯌꯥꯔꯒꯗꯤ
ꯑꯩꯖꯦ ꯉꯁꯤꯖꯦ ꯀꯣꯂꯦꯖ ꯆꯠ ꯄꯗ ꯌꯥꯝꯅ ꯅꯨꯡꯉꯥꯏꯇꯕ ꯍꯥꯏꯇꯥꯔꯦ ꯑꯗꯒꯤ ꯑꯩꯖꯦ ꯉꯁꯤꯖꯦ ꯆꯥꯡꯖꯤꯖꯨ ꯈꯔ ꯅꯨꯡꯉꯥꯏꯇꯕ
ꯑꯣ
ꯑꯗꯣ ꯑꯩ ꯁꯨꯝ ꯍꯥꯏꯗꯤ ꯑꯩꯒꯤꯗꯤ ꯋꯥꯔꯤ ꯁꯥꯟꯅꯅꯕꯖꯨ ꯄꯥꯛꯅꯖꯨ ꯂꯩꯇꯦꯗꯣ ꯑꯗꯣ ꯑꯩ ꯉꯁꯥꯏꯗꯩ ꯏꯃꯥ ꯕꯕꯥꯠ ꯇꯧꯗꯤ ꯇꯝꯃꯝꯃꯤꯅꯦ ꯑꯗꯨꯏꯁꯨ ꯍꯥꯏꯗꯤ ꯁꯨꯝ ꯑꯈꯣꯏ ꯇꯥꯝꯃꯣꯁꯨ ꯍꯥꯏꯗꯤ ꯄꯣꯛꯃꯤꯟꯅꯗ꯭ꯔꯒꯖꯨ ꯑꯈꯣꯏ ꯑꯗꯨꯝ ꯆꯤꯟ ꯏꯅꯥꯎꯗꯧꯅ ꯑꯗꯨꯝ ꯂꯩꯃꯤꯟꯅꯕꯅꯤꯅ ꯑꯗꯨꯝ ꯍꯥꯏꯗꯤ ꯉꯥꯍꯥꯛ ꯂꯩꯕꯖꯤꯗ ꯇꯥꯃꯣꯗ ꯐꯣꯟ ꯇꯧꯔꯛꯀꯦꯅ ꯇꯧꯖꯔꯛꯏꯅꯦ ꯑꯣ ꯑꯩꯁꯦ ꯇꯥꯃꯣ ꯉꯁꯥꯏ ꯁꯥꯏꯖꯦ ꯀꯣꯂꯦꯖ ꯆꯠꯂꯦꯕꯀꯣ
ꯑꯥ
ꯑꯥꯗ ꯑꯩꯖꯦ ꯑꯗꯨꯝ ꯑꯌꯨꯛꯇꯖꯨ ꯖꯦ ꯋꯥꯛꯀꯤꯡ ꯆꯠꯂꯦ ꯑꯗꯣ ꯑꯩꯖꯦ ꯍꯥꯟꯅꯗꯒꯤꯁꯨ ꯂꯣꯛꯁꯦ ꯈꯔ ꯊꯨꯡꯉꯒ ꯂꯩꯕ ꯑꯗꯨꯗꯒꯤ ꯉꯁꯤꯗꯤ ꯏꯁꯥꯖꯦ ꯑꯈꯣꯏꯒꯤ ꯏꯅꯨꯡ ꯅꯨꯡꯉꯥꯏꯇꯕ ꯏꯊꯤꯟ ꯊꯤꯟꯗꯣꯛꯄ ꯍꯥꯏꯇꯥꯔꯦ ꯑꯗꯨꯗꯩꯗꯤ ꯑꯩꯁꯦ ꯀꯣꯂꯦꯖ ꯊꯦꯝ ꯍꯛꯆꯥꯡꯖꯦ ꯉꯝꯗ ꯉꯝꯗ ꯑꯗꯨꯝ ꯑꯈꯣꯏ ꯒꯤ ꯑꯦꯁꯥꯏꯟꯃꯦꯟ ꯑꯃ ꯄꯤꯕ ꯍꯥꯏꯇꯥꯔꯦ ꯑꯗꯨꯗꯣ ꯑꯦꯁ ꯁꯥꯏꯟꯃꯦꯟꯖꯤꯒꯤ ꯉꯁꯤꯖꯦ ꯑꯥ ꯂꯥꯁ ꯗꯦꯠ ꯑꯣꯏꯌꯦꯅ ꯑꯩꯖꯦ ꯆꯠꯇꯕ ꯌꯥꯗꯗꯅ ꯑꯩꯖꯦ ꯏꯃꯥꯟꯅꯕꯤ ꯈꯔꯒ ꯍꯧꯅꯔꯒ ꯑꯗꯨꯝ ꯄꯨꯟꯅ ꯆꯠꯃꯤꯟꯅꯔꯦ ꯗꯩꯗꯤ ꯑꯈꯣꯏ ꯂꯝꯕꯤꯁꯨꯝ ꯆꯠꯂꯦ ꯑꯗꯩ ꯀꯣꯂꯦꯖꯁꯦ ꯌꯧꯔꯦ ꯑꯗꯒꯤꯗꯤ ꯈꯣꯏꯒꯤ ꯉꯁꯤ ꯀꯩꯅꯣ ꯇꯧꯕ ꯍꯥꯏꯇꯥꯔꯦ ꯑꯈꯣꯏꯒꯤ ꯀꯣꯂꯦꯖꯀꯤ ꯑꯈꯣꯏ ꯗꯤ ꯍꯥꯏꯗꯤ ꯗ꯭ꯔꯦꯟꯒꯤ ꯍꯥꯏ ꯂꯝꯕꯤ ꯄꯨꯔꯤꯕ ꯑꯈꯣꯏ ꯗ꯭ꯔꯦꯅꯦꯁ ꯁꯤꯁꯇꯦꯝ ꯍꯥꯏꯇꯥꯔꯦꯀꯣ ꯁꯤꯁꯦ ꯑꯈꯣꯏ ꯒꯤ ꯑꯥ ꯀꯣꯂꯦꯖꯀꯤ ꯃꯥꯏꯀꯩꯗꯒꯤ ꯍꯥꯏꯇꯥꯔꯦ ꯑꯈꯣꯏꯒꯤ ꯁꯥꯔ ꯄ꯭ꯔꯤꯟꯁꯤꯄꯥꯜ ꯍꯣꯏ ꯀꯩꯀꯥꯒ ꯑꯗꯨꯝ ꯌꯥꯎꯔꯒ ꯑꯈꯣꯏꯒꯤ ꯗ꯭ꯔꯦꯟꯖꯦ ꯑꯗꯨꯝ ꯆꯥꯎꯖꯨ ꯆꯥꯎꯋꯦꯕꯀꯣ ꯈꯣꯏ ꯀꯣꯂꯦꯖꯀꯤꯁꯦ ꯑ ꯃꯥꯁꯤꯖꯦ ꯁꯦꯡꯉ ꯀꯂꯔꯝ ꯁꯤꯗ ꯑꯗꯒꯤ ꯑꯩꯈꯣꯏꯒꯤ ꯋꯥꯀꯔ ꯈꯔꯁꯨ ꯂꯩꯔꯒ ꯀꯩꯅꯣ ꯇꯧꯔꯕꯁꯤꯗ ꯑꯩꯒꯤ ꯕꯦꯛꯀꯤ ꯆꯦꯟꯁꯦ ꯑꯩꯁꯦ ꯆꯤꯡꯖꯤꯟꯕꯁꯦ ꯀꯥꯎꯍꯧꯔꯕꯖꯥꯠꯅꯤ ꯍꯗꯗꯦ ꯏꯃꯥꯟꯅꯕꯤ ꯁꯤꯡꯁꯤꯒ ꯍꯛꯆꯥꯡꯒ ꯉꯝꯗꯕꯒ ꯍꯛꯆꯥꯡ ꯉꯝꯗꯕ ꯍꯥꯏꯔꯗꯅ ꯊꯕꯛꯁꯦ ꯇꯧꯕꯗ ꯑꯩꯈꯣꯏꯒꯤ ꯑꯦꯛꯇꯤꯞ ꯑꯃ ꯏ ꯑꯣꯏꯏ ꯑꯣꯏꯗꯕ ꯍꯥꯏꯇꯥꯔꯦ ꯑꯗꯨꯅ ꯍꯥꯏꯆꯠꯄꯁꯦ ꯑꯩꯁꯦ ꯀꯥꯟꯕꯁꯤꯗ ꯃꯣꯏꯒꯤ ꯑꯥꯂꯨꯅꯦ ꯑꯩꯈꯣꯏꯒꯤ ꯗ꯭ꯔꯦꯟ ꯑꯔꯨꯕꯁꯤꯗ ꯑꯩꯒꯤ ꯑꯦꯁꯥꯏꯟꯃꯦꯟꯁꯦ ꯊꯣꯛꯑ ꯇꯥꯁꯟꯈ꯭ꯔꯕꯅꯤ ꯃꯤ ꯑꯗꯨꯗꯩꯗꯤ ꯂꯧꯈꯠꯄꯁꯦ ꯌꯥꯗ꯭ꯔꯦ ꯑꯗꯒꯤ ꯍꯥꯏꯗꯤ ꯑꯩꯈꯣꯏꯒꯤ ꯂꯥꯁ ꯗꯦꯠꯀꯤ ꯃꯇꯝꯗꯤ ꯅꯛꯁꯜꯂ ꯇꯕ ꯍꯥꯏꯇꯥꯔꯦ ꯑꯗꯒꯤ ꯑꯩꯈꯣꯏꯒꯤ ꯀꯣꯂꯦꯖꯀꯤ ꯑꯣꯖꯥꯁꯤꯅ ꯍꯥꯏꯗꯤ ꯑꯩꯈꯣꯏ ꯂꯥꯁ ꯗꯦꯠꯁꯦ ꯍꯟꯗꯛꯇꯤ ꯑꯩꯈꯣꯏ ꯄꯨꯡꯐꯧ ꯌꯥꯎꯅ ꯊꯥꯖꯟꯕꯤꯔꯛꯄ ꯍꯥꯏꯇꯥꯔꯦ ꯑꯗꯨꯗꯒꯤ ꯑꯩꯁꯦ ꯃꯊꯥ ꯁꯥꯔꯦ ꯑꯗꯒꯤ ꯑꯦꯁꯥꯏꯟꯃꯦꯟꯁꯤꯁꯨ ꯌꯥꯝꯕ ꯑꯣꯏꯕꯅꯤꯅ ꯉꯝꯗꯗꯅ ꯑꯗꯒꯤ ꯍꯥꯏꯗꯤ ꯑꯦꯁꯥꯏꯟꯃꯦꯟ ꯑꯃ ꯄꯤꯍꯧꯗꯕ ꯍꯥꯏꯁꯦ ꯍꯌꯦꯡ ꯑꯩꯒꯤ ꯃꯥꯔꯛꯇ ꯌꯥꯝ ꯆꯥꯎꯅ ꯁꯣꯏꯔꯛꯀꯗꯣꯏꯅꯦꯕ ꯑꯗꯣ ꯑꯩꯅ ꯈꯟꯖꯔꯤꯕ ꯍꯥꯏꯗꯤ ꯇꯨꯡꯒꯤ ꯑꯁꯥꯁꯤꯒ ꯑꯗꯨꯃꯥꯏꯅ ꯍꯥꯏꯗꯤ ꯁꯦꯃꯤꯁꯇꯔ ꯑꯃꯗ ꯑꯃꯨꯛꯇꯪ ꯃꯥꯔꯛ ꯈꯪꯁꯣꯟ ꯊꯣꯟꯈꯤꯕ ꯍꯥꯏꯕꯁꯦ ꯑꯗꯨꯝ ꯑꯩꯒꯤ ꯇꯨꯡꯒꯤ ꯄꯨꯟꯁꯤꯁꯦ ꯑꯗꯨꯝ ꯈꯔ ꯃꯈꯩꯗꯤ ꯑꯗꯨꯝ ꯑꯩꯅ ꯅꯤꯡꯕꯁꯦ ꯊꯨꯡꯖꯔꯔꯣꯏꯗꯕ ꯑꯗꯨꯗꯨꯅ ꯑꯗꯒꯤ ꯈꯪꯗꯦꯗ ꯅꯅꯥꯎꯁꯦ ꯋꯥꯈꯟꯒ ꯈꯔ ꯈꯟꯖꯤꯟꯒꯟ ꯍꯥꯏꯗꯣꯏꯔꯥ ꯏꯁꯥꯒ ꯉꯝꯗꯕꯒ ꯑꯁꯤꯁꯦ ꯑꯗꯨꯗꯇ ꯈꯟꯖꯤꯜꯂꯒ ꯂꯩꯔꯕ ꯋꯥꯈꯜꯁꯦ ꯑꯗꯨꯗꯒꯤ ꯑꯩꯁꯦ ꯌꯨꯝ ꯍꯜꯂꯛꯑꯒ ꯑꯃꯨꯛ ꯅꯨꯃꯤꯗꯥꯡ ꯋꯥꯏꯔꯝꯒꯤ ꯂꯩꯕꯁꯤꯗ ꯑꯗꯒꯤ ꯑꯩꯈꯣꯏ ꯕꯕꯥꯒꯤ ꯐꯣꯟꯁꯦ ꯁꯤꯁꯦ ꯑꯃꯨꯛ ꯊꯕꯛ ꯑꯃ ꯆꯠꯂꯨꯕꯗꯒꯤ ꯑꯃꯨꯛ ꯇꯥꯍꯧꯔꯦꯅ ꯑꯃꯨꯛ ꯀꯟꯅ ꯑꯃꯨꯛ ꯂꯥꯡꯅꯈꯠꯂꯛꯕ ꯑꯗꯨꯗꯒꯤ ꯍꯥꯏꯗꯤ ꯍꯥꯟꯅꯗꯒꯤ ꯑꯩꯒꯤ ꯊꯥ ꯁꯥꯕꯒ ꯑꯗꯒꯤ ꯍꯛꯆꯥꯡ ꯉꯝꯗꯕꯒ ꯑꯗꯒꯤ ꯁꯤ ꯕꯕꯥꯒꯤ ꯄꯥꯎꯗꯨꯣ ꯇꯥꯨꯔꯒ ꯏꯁꯥꯁꯦ ꯇ ꯀꯩꯅꯣꯝꯃ ꯇꯧꯈ꯭ꯔꯕꯅꯦ ꯑꯗꯣ ꯑꯥ ꯅꯅꯥꯎ ꯂꯥꯏꯕꯛ ꯐꯕ ꯍꯥꯏꯒꯗ꯭ꯔꯥ ꯕꯕꯥꯒꯤ ꯐꯣꯟꯗꯣ ꯑꯃꯨꯛꯄꯨꯗꯤ ꯐꯪꯉꯦ ꯑꯗꯨꯅꯦ ꯑꯩꯈꯣꯏꯒꯤ ꯑꯩꯒ ꯄꯣꯛꯃꯤꯟꯅꯕ ꯏꯕꯨꯡꯗꯣ ꯑꯗꯨꯗꯨꯅꯦ ꯑꯗꯒꯤ ꯕꯕꯥꯅ ꯇꯧꯗꯅ ꯕꯕꯥꯅ ꯆꯠꯂꯝꯕ ꯃꯐꯝ ꯀꯩꯀꯥꯗ ꯆꯠꯇꯅ ꯍꯣꯏ ꯊꯤ ꯊꯤꯗꯅ ꯇꯧꯔꯒ ꯑꯩꯈꯣꯏꯒꯤ ꯐꯣꯟꯁꯦ ꯎꯆꯤꯅꯥ ꯆꯤꯟꯅ ꯐꯪꯉꯛꯑꯦ
ꯎꯝ
ꯑꯗꯨꯗꯩꯗꯤ ꯈꯔ ꯃꯈꯩꯗꯤ ꯁꯥꯐꯔꯦ ꯑꯗꯨꯕꯨ ꯑꯩꯅ ꯉꯁꯥꯏ ꯍꯥꯏꯖꯕ ꯑꯩꯒꯤ ꯀꯣꯂꯦꯖꯀꯤ ꯃꯇꯥꯡꯗꯣ
ꯑꯣ
ꯃꯁꯤꯁꯤꯗ ꯑꯗꯨꯝ ꯂꯥꯏꯅꯤꯡ ꯑꯣꯏꯔꯒ ꯂꯩꯔꯕ ꯋꯥꯈꯜꯁꯦ ꯑꯗꯨꯅ ꯆꯥꯎꯊꯣꯛꯄꯁꯦ ꯉꯝꯗ꯭ꯔꯦ ꯑꯗꯨꯅ ꯇꯥꯃꯣ ꯍꯣꯏꯒ ꯋꯥꯔꯤ ꯁꯥꯟꯅꯔꯒ ꯈꯤꯇꯪ ꯋꯥꯈꯜꯁꯦ ꯆꯥꯎꯊꯣꯛꯀꯗ꯭ꯔꯅ ꯅꯅꯥꯕꯁꯨ ꯇꯧꯖꯔꯛꯏ
ꯍꯣꯏꯅꯦ ꯑꯗꯨꯁꯨ ꯇꯧꯗ ꯌꯥꯗꯕ ꯉꯥꯛꯇꯅꯤ ꯇꯧꯔꯛꯔꯤꯕ ꯃꯌꯥꯝꯁꯦ ꯑꯗꯨꯕꯨ ꯑꯩꯕꯨ ꯍꯥꯏꯖꯧ ꯍꯥꯏꯇꯥꯥꯔꯒꯗꯤꯀꯣ ꯍꯥꯏꯗꯤ ꯀꯣꯂꯦꯖꯀꯤ ꯄꯤꯔꯛꯏꯕ ꯑꯦꯁꯥꯏꯟꯃꯦꯟ ꯑꯇꯩ ꯑꯇꯩ ꯀꯣ ꯑꯗꯨꯅꯅꯥ ꯀꯅꯥ ꯃꯔ ꯊꯝꯃꯒ ꯑꯗꯨꯃ ꯌꯥꯔꯤꯉꯩꯗꯤ ꯀꯟꯁꯤꯁꯇꯦꯟ ꯑꯣꯏꯕ ꯍꯥꯏꯇꯥꯔꯦ ꯀꯟꯁꯁꯇꯦꯟ ꯠ ꯅꯥꯏꯅ ꯑꯩꯅ ꯇꯧꯔꯤꯕ ꯊꯕꯛꯁꯤ ꯇꯧꯗ ꯌꯥꯗꯦꯅ ꯈꯜꯂꯒ ꯍꯥꯏꯇꯥꯔꯦ ꯍꯥꯏꯗꯤ ꯅꯦꯒꯦꯇꯤꯞ ꯁꯣ ꯂꯣꯝꯗ ꯑꯩꯈꯣꯏꯒꯤ ꯏꯅꯔꯖꯤꯁꯦ ꯁꯨꯝ ꯗꯥꯎꯟ ꯐꯣꯜ ꯆꯠꯀꯗꯕꯒꯤ ꯃꯍꯨꯠꯇ ꯍꯥꯏꯇꯥꯥꯔꯦ ꯄꯣꯖꯤꯇꯤꯕ ꯂꯣꯝꯗ ꯑꯣꯏꯅ ꯑꯦ ꯑꯩ ꯁꯤ ꯇꯧꯗ ꯌꯥꯗꯦꯀꯣ ꯑꯩ ꯁꯤ ꯇꯧꯒꯗꯕ ꯑꯃ ꯂꯩꯔꯤꯀꯣ ꯑꯩ ꯁꯤ ꯍꯣꯠꯅꯔꯨꯗ꯭ꯔꯒꯗꯤ ꯁꯨꯃꯥꯏꯅ ꯑꯩ ꯇꯧꯔꯛꯀꯅꯤꯀꯣ ꯍꯥꯏꯕꯕꯁꯤꯒꯤ ꯋꯥꯈꯜꯂꯣꯟ ꯑꯦꯝꯕꯤꯁꯟ ꯑꯃꯗ ꯊꯝꯃꯒ ꯃꯥꯏꯟꯗꯣꯀꯣ ꯄꯣ ꯀꯟꯚꯔ ꯊꯣꯛ ꯄꯤꯔꯛꯑꯣꯕ ꯑꯗꯨ ꯑꯣꯏꯇꯥꯔꯒꯗꯤ ꯍꯥꯏꯗꯤ ꯋꯥꯔꯒꯁꯨ ꯍꯥꯏꯇꯥꯔꯦ ꯑꯦ ꯑꯩ ꯁꯤ ꯇꯧꯗ ꯌꯥꯗꯦ ꯑꯩꯒꯤ ꯏꯊꯧ ꯑꯝꯇ ꯂꯩ ꯀꯣꯅ ꯈꯜꯂꯒ ꯈꯤꯇꯪ ꯊꯁꯨ ꯕꯦꯀ ꯐꯥꯠꯇ꯭ꯔꯒꯅ ꯈꯂ ꯐꯅꯌꯥꯝꯅ ꯑꯔꯨꯕ ꯇꯟꯖꯥ ꯑꯣꯏꯒꯦꯔꯥ ꯑꯔꯨꯕ ꯇꯟꯖꯥ ꯑꯣꯏꯇꯥꯥꯔꯒꯁꯨ ꯀꯣ
ꯎꯝ ꯃꯅꯤ ꯃꯥꯅꯤ ꯑ ꯆ ꯇꯃꯣ ꯑꯏꯩꯅ ꯍꯥꯏꯕꯗꯤ ꯑ ꯂꯥꯁ ꯗꯦꯠ ꯅꯨꯃꯤꯠꯇ ꯆꯠꯂꯦꯅ ꯍꯥꯏꯖꯔꯤꯁꯦ ꯍꯥꯏꯗꯤ ꯑꯩꯅ ꯍꯧꯖꯤꯛ ꯏꯁꯥꯁꯦ ꯅꯨꯡ ꯅꯨꯡꯉꯥꯏꯇ ꯍꯥꯏꯁꯦ ꯑꯩꯁꯦ ꯍꯞꯇꯥꯃꯨꯛꯀꯤ ꯃꯃꯥꯡꯗ ꯍꯥꯏꯇꯥꯔꯦ ꯑꯁꯤꯗ ꯑꯩꯁꯦ ꯈꯨꯗꯛꯀꯤ ꯑꯣꯏꯕ ꯑꯩꯈꯣꯏ ꯏꯃꯥꯔꯖꯦꯟꯁꯤ ꯑꯣꯏꯒꯤ ꯑꯣꯏꯕ ꯑꯩꯈꯣꯏ ꯃꯥꯏꯅꯔ ꯑꯣꯄꯔꯦꯁꯟ ꯃꯆꯥ ꯑꯃꯈꯛ ꯇꯧꯖꯔꯨꯏꯕ
ꯑꯣ ꯑ
ꯑꯗꯨꯅ ꯃꯔꯝ ꯑꯣꯏꯔꯒ ꯑꯩꯁꯦ ꯏꯁꯥꯥꯁꯁꯨ ꯅꯨꯡꯉꯥꯏꯇꯕ ꯑꯗꯨꯅ ꯍꯥꯏꯗꯤ ꯑꯩꯁꯦ ꯉꯍꯥꯡꯃꯈꯩꯗꯤ ꯑꯩꯈꯣꯏ ꯀꯣꯂꯦꯖꯄꯨ ꯑꯣꯏꯔꯣ ꯑꯗꯩ ꯁ꯭ꯀꯨꯜꯒꯤ ꯃꯇꯝꯕꯨ ꯑꯣꯏꯔꯣ ꯑꯦꯁꯥꯏꯟꯃꯦꯟ ꯑꯃ ꯀꯔꯤ ꯑꯃ ꯄꯤꯔꯛꯄ ꯃꯇꯝꯗ ꯍꯥꯏꯗꯤ ꯂꯥꯁ ꯗꯦꯠꯀꯁꯦ ꯁꯨꯌꯧ ꯌꯧꯕ ꯅꯪꯕ ꯁꯤ ꯅꯠꯆꯗꯦ ꯍꯥꯏꯔꯤꯕ ꯑꯣ ꯍꯟꯗꯛꯀꯤꯁꯦ ꯑꯩꯅ ꯍꯟꯗꯛ ꯑꯩꯅ ꯑꯣꯄꯔꯦꯁꯟ ꯃꯆꯥ ꯑꯃ ꯇꯧꯖꯔꯤ ꯍꯥꯏꯕꯗꯣ
ꯎꯝ
ꯁꯤꯅ ꯃꯔꯝ ꯑꯣꯏꯔꯒ ꯑꯩꯁꯦ ꯉꯝꯍꯧ ꯎꯗꯕꯅꯦꯕ ꯑꯗꯨꯅꯦ ꯅꯅꯥꯎꯒꯤ ꯂꯥꯏꯕꯛꯁꯦ ꯑꯁ ꯀꯃꯥꯏꯅ ꯍꯥꯏꯗꯣꯏꯅꯣ ꯈꯪꯗꯣꯏꯅꯤ ꯑꯗꯨꯕꯨ ꯑꯗꯨꯝ
ꯑꯗꯨꯟ ꯗꯔ ꯇ ꯍꯥꯏꯥꯏꯁꯦ ꯇꯕꯨ ꯍꯧꯈ꯭ꯔꯗꯤ ꯍꯧꯈ꯭ꯔꯦ ꯇꯨꯡꯗ ꯂꯥꯛ ꯀꯗꯕ ꯃꯤꯀꯨꯞꯁꯤꯡꯗꯨꯗꯤ ꯌꯥꯔꯤꯉꯩ ꯏꯁꯥ ꯆꯦꯛꯁꯤꯟꯅ ꯂꯩꯕꯤꯌꯨ ꯍꯥꯏꯗꯤ ꯍꯦꯜꯊ ꯍꯥꯏꯕꯁꯤꯅ ꯄꯨꯝꯅꯃꯛꯀꯤ ꯂꯣꯏꯅꯃꯛ ꯏꯝꯄꯣꯔꯇꯦꯟꯅꯦꯕ ꯑꯇꯩ ꯊꯕꯛꯁꯤꯗꯤ ꯀꯩꯅꯃ ꯇꯧꯔꯣ ꯐꯝꯃ ꯑꯗꯨꯅꯤ
ꯃꯥꯅꯦ ꯃꯥꯅꯤ ꯇꯃꯣ ꯁꯨꯃꯥꯏꯅ ꯇꯥꯃꯣ ꯍꯣꯏꯒ
ꯎ
ꯋꯥꯔꯤ ꯁꯅꯔꯒ ꯍꯥꯏꯕꯤꯌꯨ ꯍꯥꯏꯕꯤꯌꯨ ꯇꯥꯃꯣ
ꯍꯥꯏꯗꯤ ꯍꯛꯆꯥꯡꯁꯤꯅꯕꯨ ꯐꯠꯇ꯭ꯔꯒꯗꯤ ꯑꯩꯅ ꯇꯧꯅꯤꯡꯉꯤꯕ ꯊꯕꯛ ꯃꯌꯥꯝ ꯑꯩꯅ ꯁꯨꯅꯤꯡꯉꯤꯕ ꯑꯩꯅ ꯆꯠꯅꯤꯡꯉꯤꯕ ꯑꯩꯅ ꯆꯥꯅꯤꯡꯉꯤꯕ ꯁꯤ ꯃꯌꯥꯝ ꯄꯨꯝꯅꯃꯛꯁꯦ ꯑꯃꯠꯇ ꯉꯝꯃꯣꯏꯗꯣꯏꯅꯦꯕ ꯐꯪꯕꯀꯣ ꯍꯥꯏꯗꯤ ꯁꯨꯝ ꯋꯥ ꯄꯨꯕ ꯑꯩꯅ ꯁꯣꯝ ꯅꯥꯀꯟꯗ ꯂꯥꯏꯍꯧ ꯇꯧꯔ ꯂꯩꯔꯒ ꯑꯩꯅ ꯀꯣꯏꯕ ꯆꯠꯅꯤꯡꯉꯤꯕ ꯑꯩ ꯅꯨꯡꯁꯤꯠ ꯃꯔꯛꯇ ꯑꯩ ꯑꯩꯅ ꯍꯔꯥꯎꯅꯤꯡꯉꯤꯕ ꯆꯥꯅꯤꯡꯉꯤꯕ ꯊꯛꯅꯤꯡꯉꯤꯕ ꯃꯌꯥꯝ ꯈꯅꯥꯎ ꯅꯥꯔꯒꯕꯨ ꯑꯣꯏꯅ ꯌꯦꯟ ꯊꯣꯡꯕ ꯆꯥꯅꯤꯡꯉꯦꯅ ꯆꯥꯕ ꯌꯥꯒꯗꯅꯤ ꯑꯩꯈꯣꯏ ꯌꯥꯔꯣꯏꯗꯕꯅꯦꯕ ꯁꯤ ꯏꯝꯄꯣꯁꯤꯕꯜꯅꯦꯕ ꯑꯗꯣ ꯑꯣ ꯀꯣꯏ ꯇꯥꯏ ꯍꯥꯏꯕ ꯃꯇꯝꯗ ꯌꯥꯔꯤꯉꯩ ꯑꯩꯈꯣꯏ ꯏꯁꯥꯅ ꯏꯁꯥꯒꯤ ꯏꯁꯥꯁꯦ ꯌꯥꯝ ꯅꯨꯡꯁꯤꯕ ꯑꯃ ꯆꯪꯉꯦ ꯅꯨꯡꯁꯤꯔꯕ ꯃꯇꯨꯡꯗ ꯆꯤꯟꯖꯥꯛ ꯑꯩ ꯏꯁꯥꯅ ꯁꯟꯗꯨꯁꯤ ꯇꯥꯔꯒꯗꯤ ꯑꯩ ꯀꯗꯥꯏꯗ ꯁꯣꯏꯒꯗꯒꯦ ꯑꯩ ꯀꯗꯥꯏꯗ ꯅꯥꯔꯛꯀꯗꯒꯦ ꯍꯂꯠꯀꯗꯒꯦ ꯏꯁꯥꯅ ꯆꯦꯛꯁꯤꯟꯕ ꯑꯃ ꯆꯪꯉꯛꯑꯅꯦꯕ ꯆꯤꯟꯖ ꯍ ꯁꯤꯒꯤ ꯃ ꯃꯇꯝꯁꯤꯗꯗꯤ ꯉꯁꯥꯏ ꯍꯥꯏꯕꯗꯣ ꯁꯤꯒꯤ ꯃꯇꯝꯁꯤꯦ ꯈꯛꯇꯗ ꯏꯁꯥꯅ ꯏꯁꯥꯁꯦ ꯐꯖꯅ ꯀꯦꯌꯔ ꯂꯧꯔꯕ ꯃꯇꯝꯗ ꯈꯛꯇꯗ ꯄꯨꯝꯅꯃꯛꯁꯤꯁꯨ ꯂꯣꯏ ꯁꯣꯜꯕ ꯇꯧꯒꯅꯤꯅ ꯈꯜꯂꯤ
ꯃꯥꯅꯦ ꯇꯥꯃꯣ ꯑꯗꯒꯤ ꯍꯥꯏꯗꯤ ꯇꯥꯃꯣ ꯍꯣꯏꯒ ꯋꯥꯔꯤ ꯁꯥꯟꯅꯔꯗꯤ ꯁꯨꯃꯥꯏꯅ ꯈꯤꯇꯪ ꯇꯧꯔꯁꯨ ꯍꯥꯏꯗꯤ ꯋꯥꯈꯜ ꯅꯨꯡꯉꯥꯏꯔꯝꯗꯕꯁꯦ ꯇꯥꯃꯣ ꯍꯅ ꯄꯨꯛꯅꯤꯡ ꯊꯧꯒꯠ ꯄꯤꯤꯗꯅ ꯀꯥ ꯇꯧꯕꯁꯤꯗ ꯁ ꯈꯥꯟꯕꯨ ꯒꯤ꯭ꯁ ꯅꯕ ꯅꯅꯥꯎꯅ ꯇꯥꯃꯣꯗ ꯐꯣꯟ ꯇꯧꯖꯔꯛꯏꯁꯦ
ꯎꯝ
ꯑꯣ ꯇꯃꯁꯦ ꯍꯥꯏꯗꯤ ꯁꯤꯒꯨꯝꯕ ꯅꯨꯡꯉꯥꯏꯇꯕ ꯋꯥꯔꯤꯁꯤꯅ ꯑꯃꯔꯣꯝꯗꯣ ꯊꯝꯈ꯭ꯔꯒ ꯇꯃꯣ ꯄ ꯅꯨꯃꯤꯗ ꯏꯥꯛ ꯏꯁꯤꯡꯒ ꯎꯅꯕꯤꯔꯕꯣ
ꯆ ꯏꯁꯤꯡꯒꯤꯁꯦ ꯑꯩ ꯍꯥꯏꯐꯦꯠꯇꯪꯗꯤ ꯆꯥꯛꯇꯤ ꯊꯣꯡꯗꯤ ꯊꯣꯡꯉꯝꯕꯅꯦ ꯑꯗꯕꯨ ꯗꯤ ꯑꯩꯅ ꯑꯩꯈꯣꯏ ꯏꯃꯥꯒ ꯊꯣꯡꯉꯅ ꯑꯩꯖꯦ ꯊꯝꯃꯝꯃꯦ ꯆꯥꯛ ꯇꯨꯗꯤ ꯑꯩꯅ ꯑꯗꯨꯝ ꯑꯉꯥꯡ ꯇꯨꯏꯁꯟ ꯇꯧ ꯇꯣꯡꯅ ꯆꯥꯛꯁꯦ ꯊꯣꯡꯉꯝꯃꯕꯅꯦꯕ ꯀꫭ ꯑꯗꯨꯏ ꯇꯥꯔꯁꯨ ꯃꯩꯁꯨ ꯃꯨꯛ ꯃꯨꯠꯁꯤꯟꯈ꯭ꯔꯤꯅꯦ ꯃꯤ ꯃꯩ ꯃꯨꯠꯄꯁꯤ ꯌꯥꯝ ꯕꯦꯔꯥꯅꯦꯕ
ꯃꯩ ꯃꯨꯠꯄꯁꯦ ꯋꯥꯈꯟ ꯌꯥꯝ ꯃꯝꯖꯜꯂꯦꯕ
ꯍꯣꯏ ꯆꯥꯛꯁꯦ ꯑꯩꯅ ꯔꯥꯏꯁ ꯀꯨꯀꯔꯗ ꯊꯣꯡꯉꯝꯕꯅꯦꯕ ꯔꯥꯏꯁ ꯀꯨꯀꯔ ꯊꯣꯡꯕ ꯀꯥꯟꯁꯤꯗ ꯑꯩ ꯑꯉꯥ ꯇꯨꯏꯁꯟ ꯇꯧꯅ ꯇꯧꯅ ꯆꯥꯛ ꯊꯥꯡꯒꯠꯂꯣꯅ ꯊꯥꯡꯒꯠꯄꯅꯦꯕ ꯍꯣꯏ ꯏꯃꯥꯅ ꯇꯧꯕꯥ ꯋꯥꯔꯅꯤꯅ ꯑꯩꯅ ꯆꯥꯛꯇꯨꯝꯇꯪꯗꯤ ꯊꯣꯡꯕꯅꯦ ꯊꯣꯡꯕ ꯍꯧꯕꯂꯒ ꯆꯦꯡ ꯁꯨꯖꯜꯂꯦ ꯆꯦꯡ ꯁꯨꯕ ꯂꫭꯏꯔ ꯃꯇꯨꯡꯗ ꯃꯩꯁꯤ ꯃꯨꯠꯊꯣꯛꯈ꯭ꯔꯕꯅꯦꯃꯤ ꯑꯗꯩ ꯑꯩꯁꯦ ꯉꯍꯥꯛꯇꯪꯁꯤ ꯀꯪꯉꯥꯎꯅꯔꯦ ꯑꯁ ꯀꯃꯥꯏꯅ ꯇꯧꯗꯣꯏꯅꯣꯅ ꯑꯗꯩ ꯑꯩꯁꯨ ꯂꯥꯁꯇꯗꯤ ꯏꯁ ꯒ꯭ꯌꯥꯁꯇ ꯑꫭꯏꯅ ꯊꯥꯡꯒꯠꯄꯅ ꯐꯔꯅꯤꯗꯥꯅ ꯑꯩꯁꯦ ꯒ꯭ꯌꯥꯁꯇ ꯃꯩꯗꯣ ꯐ꯭ꯂꯦꯝꯗꯣ ꯐ꯭ꯂꯦꯝꯗꯣ ꯍꯥꯏꯇꯥꯔꯦꯀꯣ ꯄꯤꯛꯇꯛꯅ ꯂꯩꯙꯔꯒ ꯃꯩꯔꯛ ꯊꯥꯒꯠꯂꯒ ꯍꯥꯏꯇꯥꯔꯦ ꯑꯗꯨꯃꯥꯏꯅ ꯌꯥꯥꯏꯁꯜꯂꯒ ꯆꯥꯛꯇꯣ ꯂꯣꯏꯁꯤꯜꯂꯦ ꯎꯆꯤꯟ ꯅꯥꯆꯤꯟꯅ ꯑꯗꯨ ꯏꯟꯖꯥꯡꯗꯨꯗꯤ ꯑꯩꯅ ꯏꯃꯥꯗ ꯏꯃꯥ ꯁꯥꯕꯅꯤꯅ ꯉꯁꯤꯗꯤ ꯑꯆꯝꯕ ꯑꯣꯏꯅ ꯆꯥꯁꯤ ꯑꯩ ꯀꯩꯊꯦꯜꯗꯒꯤ ꯑꯆꯝꯕ ꯀꯩ ꯀꯩꯅꯣ ꯈꯔ ꯂꯩꯕꯤꯔꯨꯔꯣ ꯑꯗꯨꯒ ꯀꯥꯡꯒꯧꯗꯨ ꯊꯥꯎ ꯌꯥꯝ ꯍꯥꯞꯇꯕꯤꯗ ꯑꯗꯨꯝ ꯆꯥꯅ ꯄꯥꯡꯅ ꯁꯥꯅꯤꯡꯉꯥꯏ ꯍꯥꯏꯇꯥꯔꯦ ꯑꯗꯨꯒꯤ ꯃꯑꯣꯡꯗ ꯑꯗꯨꯃꯥꯏꯅ ꯑꯩꯅ ꯏꯃꯥ ꯍꯥꯎꯅ ꯆꯥꯁꯤ ꯑꯅ ꯑꯩꯅ ꯍꯥꯏꯔꯝ ꯃ ꯕꯅꯦ ꯑꯗꫭ ꯊꯣꯡ ꯕꯨꯗꯤ ꯇꯧꯔꯝꯒꯗꯕ ꯃꯥꯜꯂꯤꯦ ꯏꯃꯥꯁꯨ ꯕꯖꯥꯔꯗ ꯉꯁꯥꯏ ꯆꯠꯂꯒ ꯃꯅꯥ ꯃꯁꯤꯡ ꯈꯔꯗꯤ ꯂꯩꯔꯨꯕꯅꯤ ꯑꯃꯅꯤ ꯊꯣꯡ ꯍꯧꯔꯝꯒꯗꯕ ꯃꯥꯜꯂꯦ
ꯑꯣ ꯑꯩꯈꯣꯏꯒꯤꯁꯨ ꯉꯁꯤꯗꯤ ꯍꯥꯏꯗꯤ ꯏꯁꯥꯅꯒ ꯉꯝꯗ꯭ꯔꯤꯕꯅꯤꯅ ꯍꯥꯏꯗꯤ ꯊꯥꯎ ꯊꯨꯝꯁꯨ ꯀꯌꯥ ꯆꯥꯁꯟꯕ ꯌꯥꯗ꯭ꯔꯤ ꯅꯅꯥꯎꯗꯤ ꯑꯗꯨꯅ ꯆꯝ ꯐꯨꯠ ꯑꯃ ꯇꯧꯔꯦ ꯑꯗꯒꯤ ꯍꯧꯖꯤꯛꯇꯤ ꯑꯩꯁꯦ ꯑꯥ ꯆꯥꯛꯁꯨ ꯌꯥꯝ ꯌꯥꯝꯅ ꯆꯥꯥꯁꯟꯕꯁꯦ ꯌꯥꯗ꯭ꯔꯤ ꯕ ꯍꯥꯏꯇꯥꯔꯦ ꯏꯁꯥꯁꯨ ꯑꯗꯨꯗꯨꯅ ꯍꫭꯏ ꯏꯃꯥꯅ ꯍꯥꯏꯗꯤ ꯉꯥ ꯑꯃ ꯇꯥꯎꯍꯧꯔꯦ ꯑꯗꯨꯗꯨꯒ ꯍꯣꯏ ꯃꯣꯏꯒꯤ ꯏꯃꯥ ꯍꫭꯏ ꯕꯕꯥ ꯍꯣꯏꯒꯤꯕꯨꯗꯤ ꯏꯔꯣꯝꯕꯅꯦ ꯇꯧꯍꯧꯔꯤꯗꯣ ꯑꯗꯨꯒ ꯑꯩꯕꯨꯗꯤ ꯆꯝꯐꯨꯠꯀ ꯉꯥꯗꯨꯒ ꯑꯣꯏꯅ ꯑꯗꯨꯝ ꯄꯥꯡꯅ ꯁꯥꯟꯅꯕ ꯅꯣꯡꯃꯒꯤ ꯑꯗꯨꯝ ꯆꯥꯥꯁꯜꯂꯨꯔꯅꯤ
ꯎꯝ ꯍꯣꯏꯅꯦ ꯑꯗꯨ ꯅꯁꯨ ꯐꯗꯤ ꯐꯗꯣꯏꯅꯤ
ꯍꯣ ꯑꯗꯨꯅꯦ ꯇꯥꯃꯣ ꯁꯨꯃꯥꯏꯅ ꯍꯥꯏꯗꯤ ꯋꯥꯈꯜꯁꯦ ꯅꯨꯡꯉꯥꯏꯔꯛꯇ꯭ꯔꯕ ꯀꯥꯟꯗ ꯍꯥꯟꯅ ꯏꯆꯤꯜ ꯏꯅꯥꯎ ꯋꯥꯔꯤ ꯍꯥꯏ ꯄꯦ ꯁꯥꯟꯅꯗꯅ ꯍꯥꯏꯗꯤ ꯄꯨꯛꯅꯤꯡ ꯊꯧꯒꯠꯅꯗꯅ ꯑꯗꯨꯝ ꯁꯨꯃꯥꯏꯅ ꯇꯧꯕꯁꯤꯁꯨ ꯏꯆꯤꯜ ꯏꯅꯥꯎ ꯑꯃ ꯑꯣꯏꯕꯒꯤ ꯍꯥꯏꯗꯤ ꯅꯨꯡꯉꯥꯏꯖꯕꯅꯦ ꯍꯥꯏ ꯇꯥꯔꯦ
ꯍꯣꯏ ꯑꯁ ꯁꯨꯃꯥꯏꯅ ꯇꯧꯒꯗꯕꯅꯤ ꯏꯆꯤꯜ ꯏꯅꯥꯎ ꯍꯥꯏꯕꯁꯤꯗꯤ ꯑꯃꯅ ꯑꯃ ꯋꯥꯔꯀꯥꯟꯗ ꯀꯣꯑꯣꯄꯔꯦꯁꯟ ꯄꯤꯅꯒꯗꯕꯅꯤ ꯏꯆꯤꯤꯟꯜ ꯏꯅꯥꯎ ꯑꯣꯏꯔꯒ ꯀꯣꯑꯣꯄꯔꯦꯁꯟ ꯄꯤꯅꯗꯔꯥꯒ ꯗꯤ ꯀꯔꯤꯝꯇ ꯀꯥꯟꯅꯗꯦꯗꯅ ꯃꯁꯤ ꯏꯆꯤꯟ ꯏꯅꯥꯎ ꯑꯣꯏꯕꯒꯤ ꯃꯥꯒꯤ ꯚꯦꯂꯨꯗꯣ ꯂꯩꯇꯦꯕꯀꯣ
ꯑ ꯆꯃꯦ ꯆ
ꯑꯩꯕꯨ ꯍꯥꯏꯖꯧ ꯍꯥꯏꯇꯥꯔꯒꯗꯤ ꯀꯣ ꯐꯖꯅ ꯑꯩꯈꯣꯏ ꯃꯁꯦꯟ ꯑꯃꯠꯇ ꯑꯣꯏꯅ ꯅꯨꯡꯁꯤꯅꯅ ꯑꯄꯨꯟꯕꯅ ꯄꯥꯡꯒꯜ ꯑꯣꯏꯔꯒ ꯂꯩꯃꯤꯟꯅꯕ ꯑꯣꯏꯇꯥꯔꯒꯗꯤ